ꯕ꯭ꯔꯣ
ꯍꯥꯏ꯫
ꯀꯩꯗꯧꯔꯤꯅꯣ?
ꯍꯤꯞꯄꯝꯕꯅꯦ ꯆꯥꯛ ꯆꯥꯇꯣꯛꯑꯒ꯫
ꯁꯤ-ꯉꯜꯂꯦꯅꯦ꯫
ꯈꯔ ꯉꯜꯂꯦ ꯉꯁꯤꯗꯤ ꯅꯪꯗꯤ ꯆꯥꯨꯔꯕꯣ?
ꯆꯥꯗ꯭ꯔꯤꯗ ꯍꯧꯖꯤꯛꯀ ꯊꯣꯡꯕ ꯂꯣꯏꯗ ꯉꯥꯏꯔꯤ꯫
ꯎꯁ ꯊꯦꯡꯉꯦ꯫
ꯎꯝ ꯊꯦꯡꯉꯦ ꯀꯥꯡꯁꯣꯏꯅꯦ꯫
ꯀꯩ ꯀꯥꯡ-ꯀꯥꯡꯁꯣꯏ? ꯈꯥꯃꯦꯟ ꯍꯋꯥꯏ ꯁꯧꯒ꯭ꯔꯤ ꯁꯨꯒ꯭ꯔꯤ?
ꯁꯧꯒ꯭ꯔꯤ ꯀꯥꯡꯁꯣꯏ
ꯑꯩꯁ ꯉꯥ ꯊꯥꯛꯑꯗꯤ ꯉꯥ ꯑꯌꯥꯏꯕꯗꯣ ꯊꯥꯛꯑꯗꯤ ꯍꯥꯎꯕꯅꯦ ꯁꯨꯒ꯭ꯔꯤꯗ꯫
ꯉꯥ ꯑꯌꯥꯏꯕ ꯑꯃꯈꯛ ꯌꯥꯎꯕꯒꯤ ꯑꯗꯨ ꯊꯥꯛꯈꯤꯅꯤ꯫
ꯑꯃꯈꯛ?
ꯎꯝ ꯑꯃꯈꯛꯅꯤ ꯉꯁꯥꯏꯅ ꯊꯕꯛ ꯁꯨꯔ ꯂꯩꯕ꯫ ꯉꯁꯥꯏꯅ ꯊꯕꯛ ꯁꯨꯔ ꯂꯩꯕꯒꯤ ꯆꯥꯛ ꯊꯣꯡꯕꯥꯎ ꯁꯪꯗ꯭ꯔꯦꯕ ꯑꯩ ꯍꯣꯏ꯫
ꯆꯤꯡꯒꯤ ꯊꯕꯛꯔ ꯈꯨꯠꯀꯤ ꯊꯕꯛꯔ ꯈꯪꯗ꯭ꯔꯦ꯫ ꯒ꯭ꯌꯥꯟ ꯃꯦꯟ ꯇꯥꯕ ꯅꯠꯇꯦ꯫
ꯍꯝ꯫ ꯍꯩꯁꯤ ꯆꯥꯛ ꯆꯠꯇꯣꯛꯑꯦ ꯉꯥ ꯊꯣꯡꯕ ꯆꯥꯔꯦ ꯉꯁꯤꯗꯤ꯫ ꯅꯪꯅ ꯍꯪꯗ꯭ꯔꯕꯅꯤꯅ ꯑꯩ ꯈꯨꯝꯃꯒꯦ꯫
ꯅꯣꯏꯒꯤ ꯍꯦꯟꯖꯥꯡꯗꯤ ꯍꯪꯗ꯭ꯔꯁꯨ ꯉꯥꯔꯥ? ꯁꯥꯔꯥ ꯑꯗꯨꯝ ꯍꯪꯉꯗꯤ ꯈꯪꯉꯅꯤ꯫
ꯎꯝ ꯉꯥ ꯆꯥꯏ ꯉꯁꯤꯗꯤ ꯉꯀ꯭ꯔꯥ꯫
ꯑꯩꯅ ꯆꯥꯕ ꯌꯥꯗꯕ꯫
ꯉꯀ꯭ꯔꯥ ꯆꯥꯏ꯫
ꯉꯀ꯭ꯔꯥꯗꯣ ꯑꯣꯛꯀ ꯃꯥꯟꯅꯔꯝꯒꯅꯤꯀꯣ
ꯑꯧ ꯃꯥꯏ ꯀꯦꯐꯨ ꯌꯥꯎꯋꯦ
ꯎꯝ ꯈꯪꯉꯦꯕ ꯃꯁꯛꯇꯨ ꯎꯕꯗ ꯉꯍꯥꯟꯗꯣ ꯑꯩ ꯃꯊꯛꯇ ꯂꯩꯔꯤꯀꯥꯟꯗ ꯍꯦꯟꯖꯥꯡ ꯂꯩꯕ ꯆꯥꯕꯅꯦꯕ
ꯎꯝ
ꯆꯠꯂꯒ ꯉꯥ ꯂꯩꯔꯒꯦꯅ ꯉꯥ ꯌꯣꯟꯕꯤꯗ ꯉꯥ ꯂꯨꯄꯥ ꯆꯥꯃ ꯑꯣ ꯂꯨꯄꯥ ꯉꯥ ꯀꯦꯖꯤ ꯑꯃ ꯄꯤꯌꯣ ꯍꯥꯏꯅ ꯍꯥꯏꯕ ꯑꯗꯨ ꯃꯥꯅ ꯑꯩꯁꯨ ꯃꯀꯨ ꯌꯥꯎꯗ꯭ꯔꯗꯤ ꯑꯩ ꯆꯥꯗꯦꯀꯣ ꯍꯥꯏꯍꯧꯕꯅꯦꯕ ꯑꯗꯨꯒ ꯌꯦꯡꯗꯕꯤ ꯑꯩꯅ ꯁꯣꯔꯣꯛꯇ ꯌꯦꯡꯉ ꯃꯥꯗꯣ ꯀꯛꯄ ꯂꯣꯏꯔꯒ ꯄꯤꯔꯛꯈ꯭ꯔꯦ ꯄꯤꯔꯛꯂꯒ ꯑꯩꯗꯣ ꯄꯥꯏꯔꯒ ꯀꯥꯔꯛꯑꯦ ꯀꯥꯔꯛꯑꯒ ꯌꯨꯝ ꯌꯧꯕ ꯃꯇꯝꯗ ꯊꯣꯡꯉꯒꯦ ꯍꯥꯏꯅ ꯇꯤꯍꯧ ꯆꯅꯝ ꯂꯣꯏꯅ ꯁꯦꯝ ꯁꯥꯕ ꯂꯣꯏꯔꯒ ꯀꯩꯅꯣ ꯆꯦꯈꯥꯎꯗꯒꯤ ꯂꯧꯊꯣꯛꯑ ꯌꯦꯡꯕ ꯃꯇꯝꯅ ꯍꯣꯏ ꯎꯝ ꯉꯥꯍꯩꯅꯦ ꯉꯥꯍꯩ ꯉꯍꯩ ꯑꯣꯏꯔꯝꯃ ꯑꯗꯨꯒꯤ ꯆꯥꯕ ꯌꯥꯗꯕꯩ ꯃꯤꯗ ꯄꯤꯊꯣꯛꯑꯣꯏꯅꯦ
ꯑꯗꯨ ꯆꯥꯗ꯭ꯔꯦ ꯉꯥ ꯆꯥꯗ꯭ꯔꯦ
ꯉꯥ ꯆꯥꯗ꯭ꯔꯦ ꯄꯩꯁꯥꯁꯨ ꯃꯥꯡꯕ ꯆꯥꯕꯁꯨ ꯐꯪꯗꯕ ꯋꯥꯁꯨ ꯋꯥꯕ ꯂꯩꯕ ꯆꯠꯄꯗ
ꯎꯝ ꯐꯖꯔꯦ ꯍꯥꯏꯌꯦ ꯔꯦ
ꯎꯝ ꯌꯥꯝꯃ ꯍꯥꯏ ꯌꯥꯝ ꯂꯩꯩꯔꯦ ꯍꯥꯏ ꯑꯩ ꯑꯩꯒ ꯅꯛꯅ ꯂꯩꯔꯗꯤ ꯆꯥꯕ ꯐꯪꯅꯤꯅ
ꯑꯩ ꯑꯩ ꯉꯥꯍꯥꯏꯗꯤ ꯄꯥꯝꯗꯦ ꯑꯇꯣꯞꯄ ꯆꯥꯕꯗꯤ ꯌꯥꯏ ꯑꯗꯨꯒ ꯉꯥꯍꯩꯗꯤ ꯆꯥꯅꯤꯡꯗꯦ ꯃꯅꯝ ꯈꯔꯅ ꯉꯥꯍꯩꯗꯤ ꯇꯜꯂꯦ ꯑꯩꯁꯨ
ꯍꯥꯎꯒꯗꯕ ꯃꯥꯥꯟꯗꯦꯃ ꯃꯁꯛꯇꯣ
ꯎꯝ ꯃꯅꯝ ꯈꯔ ꯃꯅꯝ ꯀꯩꯅꯣ ꯑꯃ ꯂꯩꯕꯅꯦ ꯉꯥꯍꯩꯗꯣ ꯉꯥꯍꯩꯗꯒꯤ ꯈꯔ ꯄꯦꯡꯕ ꯍꯥꯏꯅ ꯃꯀꯨ ꯈꯔ ꯈꯔ ꯑꯄꯤꯛꯄ ꯑꯣꯏꯅ ꯂꯩꯕꯗꯣ ꯌꯥꯝ ꯄꯥꯕ ꯉꯥ ꯑꯃ ꯂꯩꯕꯗꯥꯥꯏ
ꯑꯗꯨꯗꯨ ꯈꯛꯇ ꯆꯥꯏ ꯑꯩꯗꯤ ꯆꯥꯔꯗꯤ
ꯅꯍꯥꯟ ꯑꯃꯗꯨꯒ ꯂꯩꯃꯤꯟꯅꯕ ꯌꯥꯝ ꯄꯥꯕꯅꯦ ꯑꯗꯨ ꯉꯥꯗꯣ
ꯎꯝ ꯀꯩꯅꯩꯅꯣꯁꯨ ꯊꯥꯎ ꯍꯥꯞꯇ꯭ꯔꯁꯨ ꯀꯩꯅꯣ ꯌꯥꯝ ꯑꯣꯏꯕꯗꯣ
ꯎꯝ ꯊꯥ ꯍꯥꯥꯎꯇ꯭ꯔꯁꯨ ꯌꯥꯕꯅꯦ ꯑꯗꯨꯁꯨ
ꯎꯝ
ꯍꯌꯦꯡ ꯑꯌꯨꯛꯇꯤ ꯀꯩ ꯏꯟꯁꯥꯡ ꯆꯥꯗꯣꯏꯕ ꯊꯣꯡꯗꯣꯏꯕ
ꯈꯪꯗ꯭ꯔꯤ ꯍꯌꯦꯡ ꯑꯌꯨꯅ ꯈꯪꯕ ꯇꯥꯔꯦ
ꯍꯧꯒꯠꯂꯒ ꯈꯟꯕ ꯇꯥꯔꯦ ꯊꯦꯡꯅ ꯍꯧꯒꯠꯂꯗꯤ ꯈꯪꯗꯦ ꯁꯧꯒ꯭ꯔꯤ ꯍꯟꯖꯥꯡꯗꯣ ꯑꯃꯨꯛ ꯆꯥꯕ꯭ꯔꯥ ꯌꯦꯡꯅꯩ
ꯃꯇꯝ ꯃꯇꯝꯒꯤ ꯑꯗꯨꯝ ꯆꯥꯕ ꯇꯥꯕꯅꯤꯅ ꯅꯪ ꯀꯩꯅꯣ ꯎꯁꯣꯏꯗꯤ ꯆꯥꯕ ꯐꯪꯕ꯭ꯔꯣ
ꯉꯔꯥꯡ ꯌꯨꯝꯗꯒꯤ ꯊꯤꯜꯂꯛꯑꯦ
ꯆꯥꯕ ꯐꯪꯗ꯭ꯔꯗꯤ ꯅꯣꯡꯃ ꯂꯧꯕ ꯆꯠꯁꯦ ꯍꯥꯏꯒꯦ ꯇꯧꯕꯅꯤꯅ
ꯅꯣꯏ ꯅꯣꯏ
ꯂꯧꯕ ꯆꯠꯁꯦ ꯂꯧꯕ ꯆꯠꯅꯤꯡꯉꯦ ꯆꯥꯕꯗꯤ ꯀꯌꯥ ꯀꯩꯅꯣ ꯇꯧꯗꯦ ꯑꯗꯨꯕꯨ
ꯅꯣꯡꯃ ꯆꯠꯁꯦ ꯁꯤ ꯍꯞꯇꯥꯗ ꯆꯠꯁꯤꯔꯥ ꯊꯝꯖ ꯑꯗꯨꯋꯥꯏꯗ
ꯌꯥꯏ ꯅꯦꯛꯁ ꯋꯤꯛ ꯑ ꯃꯊꯪ ꯍꯞꯇꯥ ꯑꯣꯏꯈ꯭ꯔꯗꯤ ꯀꯩꯅꯣ ꯇꯧꯒꯅꯤꯕ
ꯎꯝ ꯃꯊꯥꯡ ꯍꯞꯇꯥꯗꯤ ꯍꯥꯎꯔꯔꯣꯏ
ꯎꯝ
ꯆꯥꯕ ꯀꯩꯅꯣ ꯇꯧꯔꯅꯤ ꯍꯦꯟꯕ ꯍꯥꯏꯗꯅꯥ ꯈꯪꯗꯦ
ꯆꯠꯁꯦ ꯂꯩꯔꯗꯒꯤ
ꯎꯝ
ꯀꯩꯅꯣ ꯍꯥꯏꯌꯦ ꯃꯤꯁꯤꯡ ꯃꯤꯁꯤꯡꯅ ꯍꯥꯏꯅꯕꯀꯣ ꯎꯁꯣꯏ ꯎꯁ ꯁꯨ ꯑꯩꯈꯣꯏ ꯈꯨꯟꯔꯣꯝꯗꯒꯤ ꯍꯥꯎꯋꯦ ꯍꯥꯏꯌꯦ ꯁꯤꯗꯒꯤ ꯎꯁꯣꯏ ꯍꯥꯎꯗꯦ ꯍꯥꯏ ꯃꯍꯥꯎ ꯋꯥꯠꯂꯦ ꯍꯥꯏ
ꯈꯪꯗꯦ ꯑꯩꯗꯤ ꯑꯩꯈꯣꯏꯒꯤ ꯆꯥꯕꯅꯤꯅ ꯑꯩꯈꯣꯏꯒꯤꯗꯨꯅ ꯑꯗꯨꯝ ꯍꯥꯎꯋꯦ
ꯕꯖꯥꯔꯒꯤ ꯑꯣꯏꯕꯩ ꯑꯣꯏꯔꯝꯅꯦ
ꯆꯨꯖꯥꯛꯁꯨ ꯑꯩꯈꯣꯏ ꯔꯣꯝꯒꯤ ꯍꯥꯎꯋꯦ ꯍꯥꯏ
ꯆꯤꯡꯗ ꯑꯣꯏꯕꯒꯤꯅꯦ ꯑꯗꯨꯁꯨ ꯑꯩꯈꯣꯏꯒꯤꯗꯤ ꯑꯗꯨꯝ ꯍꯥꯎꯋꯦ
ꯑꯗꯨꯗꯤ ꯑꯗꯨꯝ ꯍꯥꯎꯔꯝꯒꯅꯤꯗ ꯍꯥꯏꯗꯤ ꯆꯤꯡ ꯑꯗꯨꯝ ꯑꯃꯨꯛ ꯀꯥꯈꯠꯂꯛꯅꯤꯅꯀꯣ
ꯎꯝ
ꯆꯨꯖꯥꯛ ꯂꯧ ꯎꯔꯝꯃꯔꯣꯏꯀꯣ ꯅꯣꯏꯗꯤ
ꯂꯧ ꯁꯨꯝ ꯆꯠ ꯆꯠꯇ꯭ꯔꯦ ꯀꯨꯝꯁꯤꯒꯤꯗꯤ
ꯅꯠꯇꯦ ꯅꯪ ꯅꯠꯇꯕ ꯅꯣꯏ ꯃꯃꯥ ꯕꯕꯥ ꯎꯕ꯭ꯔꯥ ꯍꯥꯏꯕ
ꯀꯔꯤ
ꯂꯎ ꯂꯧ ꯎꯕ꯭ꯔꯥ ꯍꯥꯏꯕ ꯎꯝ
ꯎꯝ
ꯑꯣ ꯆꯨꯖꯥꯛꯀꯨꯝꯕꯗꯤ ꯊꯥꯕ꯭ꯔꯥ
ꯊꯥꯏꯌꯦ ꯀꯨꯝꯊꯒꯤꯗꯤꯩ ꯆꯨꯖꯥꯛ ꯈꯔ ꯌꯥꯝꯃꯦ ꯍꯥꯏꯕꯅꯤ
ꯑꯩꯈꯣꯏꯁꯨ ꯍꯥꯏ ꯆꯨꯖꯥꯛ ꯈꯔ ꯌꯥꯝꯃꯦ ꯍꯥꯏ ꯑꯗꯨꯕꯨ ꯀꯩꯅꯣ ꯍꯩꯁꯤꯡ ꯐꯥꯗꯕ ꯃꯇꯝꯗ ꯀꯩꯅꯣ ꯀꯩꯅꯣ ꯅ ꯆꯥꯔꯛꯄꯗꯣ
ꯎꯝ
ꯑꯗꯨ ꯇꯧꯒꯜꯂꯦ ꯍꯥꯏ ꯑꯗꯨ ꯇꯧꯗ꯭ꯔꯗꯤ ꯑꯛꯇ ꯌꯥꯅꯤꯅꯤ ꯍꯥꯏꯌꯦ ꯑꯩꯈꯣꯏ ꯈꯨꯟꯒꯤ ꯆꯨꯖꯥꯛꯁꯦ ꯄꯤꯛꯇꯤ ꯄꯤꯛꯄ ꯌꯥꯝ ꯄꯤꯛꯀꯅꯤ ꯑꯗꯨꯕꯨ ꯊꯨꯝꯗꯤ ꯊꯨꯝꯕ
ꯑꯗꯨꯅ ꯍꯥꯎꯕꯅꯦ ꯆꯨꯖꯥꯛꯇꯤ ꯌꯥꯝ ꯆꯥꯎꯔꯒ ꯀꯩꯅꯣ ꯇꯧꯕꯗꯣ ꯑꯗꯨꯗꯤ ꯍꯥꯎꯇꯦ ꯑꯩꯗꯤ ꯃꯆꯥ ꯃꯆꯥ ꯑꯣꯏꯅ ꯌꯥꯝ ꯊꯨꯝꯕꯗꯣ ꯅꯤꯞ ꯍꯥꯏꯕ꯭ꯔꯥ ꯀꯩꯅꯣ ꯃꯃꯤꯡ ꯑꯃ ꯂꯩꯕꯅꯦ ꯑꯗꯨꯅ ꯍꯦꯟꯅ ꯍꯥꯎꯕꯅꯦ ꯑꯁ ꯆꯥꯅꯤꯡꯉꯦ ꯎꯝ
ꯌꯥꯝ ꯆꯥꯎꯕꯅꯦ ꯑꯗꯨꯒ ꯃꯔꯨꯗꯨꯁꯨ ꯀꯔꯤ ꯍꯥꯏꯁꯤꯔꯥ ꯑꯃꯒ ꯑꯃꯒ ꯑꯗꯨꯝ ꯌꯥꯝ ꯅꯛꯁꯤꯟꯅꯅ ꯂꯩꯒꯅꯦꯕ
ꯎꯝ
ꯑꯗꯨ ꯌꯥꯝ ꯍꯥꯎꯕ ꯖꯥꯠ ꯑꯃ ꯂꯩꯕꯅꯦ ꯑꯩꯅ ꯉꯍꯥꯟ ꯑꯩ ꯍꯥꯟꯅ ꯂꯩꯔꯝꯕ ꯈꯨꯟꯗ ꯑꯗꯨ ꯈꯨꯟ ꯒꯤ ꯅꯨꯄꯤ ꯑꯃꯅ ꯍꯦꯛ ꯍꯦꯛ ꯄꯤꯔꯛꯑꯦ ꯑꯗꯨ ꯌꯥꯝ ꯍꯥꯎꯋꯦ
ꯅꯞ ꯅꯞ ꯂꯥꯎꯔꯒ ꯃꯨꯕꯗꯨꯁꯨꯗ ꯍꯥꯎꯕꯅꯤ
ꯎꯝ ꯃꯨꯕꯗꯣ ꯍꯧꯖꯤꯛꯀꯥꯟ ꯐꯪꯗꯕꯒꯨꯝ ꯇꯧꯋꯅꯦ
ꯑꯩꯈꯣꯏꯗꯁꯨ ꯐꯪꯗ꯭ꯔꯦ
ꯐꯪꯗ꯭ꯔꯦ
ꯅꯍꯥꯟ ꯅꯨꯡꯋꯥꯥꯏ ꯊꯥꯒꯅꯦꯈꯣꯏ ꯃꯥꯔ ꯀꯣꯏ ꯊꯤ ꯊꯤꯕꯅ ꯑꯗꯨ ꯐꯪꯗꯦ ꯀꯩꯅꯣ ꯍꯧꯗ꯭ꯔꯣꯡ ꯍꯧꯆꯣꯡꯗꯒꯤꯁꯨ ꯐꯪꯗꯦ
ꯉꯧꯕꯁꯨ ꯅꯠꯇꯕ ꯑꯃꯗꯣ ꯃꯨꯆꯨ ꯑꯃꯗꯣ
ꯎꯝ ꯌꯦꯜꯂꯣ ꯁꯨꯝ ꯌꯦꯂꯣꯃꯛꯇꯤ ꯅꯠꯇꯕ
ꯅꯠꯇꯦ ꯌꯦꯂꯣꯅꯦ ꯌꯦꯂꯣꯗꯨꯁꯨ ꯍꯥꯎꯋꯦꯕ ꯌꯦꯂꯣꯗꯨꯁꯨ ꯀꯩꯅꯣ ꯃꯥꯒꯤ ꯀꯔꯤ ꯍꯥꯏ ꯁꯤꯔ ꯇꯥꯏꯞ ꯇꯣꯉꯥꯟ ꯇꯣꯉꯥꯟꯅ ꯂꯩꯌꯦꯕ
ꯎꯝ
ꯑꯗꯣ ꯃꯔꯨꯗꯣ ꯌꯥꯝ ꯅꯛꯁꯤꯟꯅꯅ ꯂꯩꯕ ꯑꯃ ꯌꯥꯝ ꯍꯥꯎꯕ ꯑꯃ ꯂꯩ
ꯆꯨꯖꯥꯛꯇꯤ ꯅꯍꯥꯟ ꯅꯍꯥꯟ ꯎꯝ ꯀꯩꯅꯣ ꯃꯃꯥꯡ ꯆꯍꯤꯒꯤꯗꯤ ꯅꯗꯤ ꯑꯩ ꯆꯨꯖꯥꯛ ꯀꯌꯥ ꯆꯥꯗꯕꯅꯦ ꯍꯟꯗꯛꯇꯤ ꯌꯥꯝ ꯆꯥꯅꯤꯡꯉꯤ
ꯎꯝ ꯑꯁꯤ ꯍꯧꯈꯤꯕ ꯀꯨꯝꯁꯤ ꯑꯣ ꯍꯧꯈꯤꯕ ꯆꯍꯤꯗꯣ
ꯎꯝ
ꯑꯗꯨꯗ ꯑꯩ ꯀꯩꯅꯣ ꯇꯧꯕꯅꯦ ꯍꯦꯛ ꯍꯦꯛ ꯁꯀꯨꯜ ꯍꯦꯛ ꯍꯦꯛ ꯄꯨꯔꯥꯑꯦ
ꯅꯍꯥꯟ ꯃꯃꯥꯡꯗ ꯃꯃꯥꯡ ꯆꯍꯤꯗ
ꯎꯝ ꯍꯥꯎꯏ ꯍꯥꯏꯌꯦ
ꯍꯟꯗꯛꯁꯨ ꯄꯨꯔꯛꯄ ꯌꯥꯕꯅꯦ ꯑꯗꯨꯗꯤ
ꯂꯩꯔꯗꯤ ꯄꯨꯔꯛꯀꯅꯤ ꯑꯗꯨ ꯃꯇꯝꯗ ꯌꯨꯝ ꯆꯠꯂꯗꯤ ꯑꯗꯨꯝ ꯄꯨꯔꯛꯀꯅꯤ
ꯅꯣꯏꯔꯣꯝꯗꯁꯨ ꯌꯥꯝ ꯆꯠꯅꯤꯡꯕꯅꯤꯅꯦ
ꯂꯧꯗꯣ ꯂꯥꯞꯄꯅꯤꯅ ꯍꯟꯗꯛ ꯍꯟꯗꯛ ꯂꯧꯁꯦ ꯒꯥꯔꯤꯅꯁꯨ ꯆꯠꯂꯦ ꯑꯗꯨꯒ ꯈꯣꯡꯅ ꯆꯠꯂꯁꯨ ꯑꯃꯨꯛ ꯂꯥꯞꯅ ꯆꯠꯂꯦ ꯍꯥꯏꯌꯦ ꯑꯗꯨꯒꯤ ꯂꯥꯞꯃꯜꯂꯗꯤ ꯁꯤ ꯂꯧꯔꯒ ꯉꯁꯤ ꯄꯨꯔꯛꯄꯗꯣ ꯉꯝꯃꯣꯏꯕ
ꯆꯨꯖꯥꯛ ꯍꯦꯟꯅ ꯍꯥꯎꯕꯗꯒꯤ ꯉꯁꯤꯅ ꯍꯦꯛꯑꯒ ꯉꯁꯤꯅ ꯆꯥꯕꯗꯨꯅ ꯍꯦꯟꯅ ꯍꯥꯎꯕꯗꯨ
ꯎꯝ
ꯉꯁꯤ ꯍꯦꯛꯑꯒ ꯍꯌꯦꯡ ꯆꯥꯕꯗꯗꯤ ꯈꯔ ꯍꯥꯎꯕ ꯋꯥꯠꯄꯅꯤ
ꯑꯁ ꯏꯃꯥ ꯏꯃꯥꯒ ꯂꯧ ꯆꯠꯄ ꯃꯤꯁꯤꯡꯅ ꯂꯧꯗꯒꯤ ꯂꯧꯊꯣꯛꯑꯒ ꯐꯨꯠꯂꯒ ꯄꯨꯔꯛꯄꯗꯣ ꯌꯨꯝ ꯄꯨꯔꯛꯄꯗꯣ ꯑꯗꯨꯒꯤ ꯈꯨꯍꯥꯎꯗꯨꯒꯤ
ꯎ ꯍꯥꯎꯕꯅꯤꯑꯗꯨꯁꯨ ꯂꯨꯝ ꯂꯨꯝ ꯂꯥꯎꯔꯒ
ꯑꯗꯨ ꯃꯇꯝꯗ ꯌꯨꯝ ꯂꯩꯅꯤꯡꯉꯦ ꯂꯧꯁꯨ ꯆꯠꯄ ꯅꯨꯡꯉꯥꯏ ꯌꯦ ꯑꯗꯨ ꯃꯇꯝꯗꯗꯤ ꯊꯕꯛꯁꯨ ꯁꯨꯅꯤꯡꯉꯥꯏ ꯀꯌꯥ ꯂꯩꯇꯦꯕ
ꯎꯝ
ꯂꯧꯁꯪꯗ ꯐꯝꯃꯒ ꯆꯨꯖꯥꯛ ꯈꯛꯇ ꯆꯥꯔꯒ ꯂꯩꯕ ꯑꯗꯨꯅ ꯍꯦꯟꯅ ꯅꯨꯡꯉꯥꯏ ꯎ ꯆꯠꯄꯒꯤ ꯁꯔꯨꯛꯄꯨꯗꯤ ꯏꯁꯥꯁꯨ ꯐꯥꯕ ꯂꯧ ꯎꯔꯨꯔꯁꯤꯔꯥ ꯈꯪꯗꯦꯅꯦ
ꯈꯪꯗꯔꯦꯒꯦ ꯈꯪꯗ꯭ꯔꯣꯏ
ꯌꯦꯟ ꯈꯣꯡꯕꯗꯧꯅ ꯇꯧꯒꯅꯨꯀꯣ
ꯅꯨꯄꯤ ꯑꯃꯗꯨꯗꯤ ꯍꯧꯖꯤꯛ ꯀꯟꯅ ꯑꯉꯥꯡꯁꯤꯡ ꯌꯦꯡꯁꯤꯜꯂꯝꯃꯅꯤꯅꯦ
ꯎꯝ ꯋꯔꯝꯃꯅꯤ ꯉꯟꯅ ꯍꯧꯒꯠꯂꯦ ꯏꯁ ꯀꯗꯥꯏꯗꯒꯤ
ꯀꯩꯅꯣ ꯇꯧꯕ ꯖꯥꯠꯂꯥ ꯂꯥꯏꯔꯤꯛ ꯄ ꯕ ꯖꯠꯂꯥ
ꯈꯪꯗꯦ ꯇꯔꯥ ꯇꯔꯨꯛ ꯇꯔꯦꯠ ꯅꯤꯄꯥꯜ ꯅꯤꯄꯥꯜ ꯃꯈꯥꯏ ꯅꯤꯄꯥꯜꯗꯤ ꯌꯧꯔꯔꯕꯅꯤꯗ
ꯃꯥ ꯉꯁꯥꯏ ꯑꯌꯨꯛꯇꯣ ꯃꯥ ꯀꯣꯛ ꯃꯥꯅ ꯑꯩꯉꯣꯟꯗ ꯐꯣꯟ ꯇꯧꯔꯛꯇ꯭ꯔꯗꯤ ꯑꯩ ꯍꯧꯒꯠꯂꯣꯏ
ꯄꯨꯡ ꯀꯌꯥꯗ ꯇꯧꯔꯛꯀꯦ
ꯄꯨꯡ ꯇꯔꯨꯛ ꯃꯈꯥꯏ ꯍꯦꯟꯈ꯭ꯔꯦ ꯑꯩꯁꯦ ꯃꯦꯀꯞ ꯊꯣꯛꯄꯅꯦꯕ ꯃꯦꯀꯞ ꯊꯣꯛꯑꯒ ꯉꯟꯃꯜꯂꯦ ꯍꯥꯏꯅ ꯑꯃꯨꯛ ꯇꯨꯝꯕ ꯑꯗꯨꯗ ꯑꯃꯨꯛ ꯍꯪꯗ꯭ꯔꯦ ꯑꯗꯣ
ꯌꯥꯝ ꯉꯟꯅ ꯍ ꯑꯗꯨ ꯃꯥꯅꯦ ꯃꯥꯗ ꯑꯗꯥꯏꯗꯒ ꯑꯩꯗꯤ ꯉꯝꯖꯔꯔꯣꯏ ꯂꯩꯕꯁꯨ ꯁꯨꯡ ꯉꯝ ꯉꯝꯃꯣꯏ
ꯉꯃꯣꯏ ꯑꯩꯁꯨ ꯇꯜꯂꯦ ꯑꯩꯈꯣꯏꯒꯤ ꯁ꯭ꯀꯨꯜ ꯇꯥꯏꯃꯤꯡꯗ ꯐꯥꯎ ꯃꯤ ꯃꯈꯥ ꯂꯩꯅꯤꯡꯗ꯭ꯔ ꯀꯥꯟꯁꯤꯗ ꯑꯗꯨꯗ ꯂꯩꯔꯒ ꯑꯁ ꯉꯃꯣꯏ
ꯍꯝ ꯑꯩꯗ ꯄꯩꯁꯥꯗꯤ ꯄꯥꯏꯔꯅꯤꯍꯦ
ꯎꯝ ꯆꯠꯐꯝ ꯂꯩꯔꯔꯣꯏꯕ
ꯎꯝ ꯇꯨꯏꯁꯟꯒꯤꯗꯨꯁꯨ ꯑꯃꯨꯛ ꯂꯥꯛꯀꯅꯤ ꯁ꯭ꯀꯨꯜꯒꯤꯗꯨꯁꯨ ꯑꯗꯨꯗꯨꯒ ꯋꯥꯔꯗꯦꯟꯒꯤꯁꯨ ꯏꯁ ꯏꯅꯥꯈꯨꯜꯂꯤꯍꯦ
ꯏꯅꯈꯨꯜꯂꯦ ꯃꯤꯗꯤ
ꯏꯅ ꯈꯨꯜꯂꯦ ꯏꯅ ꯈꯨꯜꯂꯦ
ꯑꯩꯗꯤ ꯉꯁꯤ ꯄꯩꯁꯥ ꯑꯃꯨꯛ ꯋꯥꯏ
ꯀꯗꯥꯏꯗꯒꯦ ꯑꯩꯁꯨ ꯋꯥꯏꯕꯤꯌꯨ
ꯃꯤꯒꯤ ꯁꯟꯗꯦꯁꯟꯗꯦꯒꯤ ꯃꯔꯨꯞ ꯐꯥꯏꯚ ꯄꯥꯔꯁꯦꯟꯒꯤ ꯂꯧꯋꯦ ꯃꯉꯥꯂꯧꯕ
ꯐꯪꯕꯨ ꯐꯪꯉꯗꯤ ꯐꯩꯅꯦ ꯍꯟꯗꯛꯇꯤ ꯄꯩꯁꯥ ꯄꯨꯅꯕ ꯐꯥꯎ ꯑꯩꯁ ꯀꯗꯥꯏꯗꯒꯤ ꯊꯤꯕ ꯐꯪꯗꯦ
ꯎꯄꯥꯏ ꯂꯩꯇ꯭ꯔꯦ ꯑꯗꯨ ꯂꯧꯗ꯭ꯔꯗꯤ
ꯐꯪꯕꯨ ꯐꯪꯉꯗꯤ ꯐꯩꯅꯦ
ꯃꯔꯨꯞ ꯑꯦꯖꯦꯟ ꯇꯧꯕꯤꯔꯒ ꯊꯦꯡ ꯄꯤꯔꯗꯤ ꯌꯥꯔꯣꯏ ꯑꯗꯨꯒꯤ ꯂꯧꯔꯨꯅꯤ